ꯃꯄꯥ
ꯎꯝ ꯇꯥꯏꯌꯦ
ꯃꯇꯝꯗꯣ ꯑꯗꯨꯝ ꯀꯩꯅꯣ ꯇꯧꯕꯒꯤ ꯀꯣꯜ ꯑꯃꯨꯛꯀ ꯇꯧꯁꯦ ꯍꯥꯏꯕꯅꯤꯗ
ꯑꯥ ꯑꯥ
ꯑꯩꯈꯣꯏꯒꯤꯗꯤ ꯄꯨꯡꯗꯣ ꯆꯠꯂꯤꯕꯅꯤꯅꯀꯣ
ꯎꯝ ꯎꯝ ꯀꯌꯥꯝ ꯀꯨꯏꯔꯕꯣ ꯇꯧꯕ
ꯑꯩ ꯀꯨꯏꯗ꯭ꯔꯤꯌꯦ ꯅꯥꯁ ꯋꯤꯛꯅ ꯉꯥꯏꯔꯤ ꯑꯩꯁꯨ ꯌꯥꯎꯕ
ꯑꯩꯗꯤ ꯇꯨ ꯗꯦꯖ ꯈꯛꯇ ꯉꯥꯏꯔꯤꯌꯦ
ꯑꯣ ꯑꯣꯏꯕ꯭ꯔꯥ
ꯎꯝ
ꯑꯣ ꯐꯩꯌꯦ ꯎꯝ ꯅꯣꯏꯗꯤ ꯅꯨꯄꯤ ꯑꯣꯏ ꯂꯩꯁꯥꯕꯤ ꯑꯣꯏꯕꯅꯤꯅꯀꯣ ꯃꯇꯝ ꯂꯩꯒꯅꯤ ꯑꯩꯈꯣꯏꯗꯤ ꯑꯁ ꯃꯥꯎꯅꯤꯅ ꯃꯤ ꯑꯇꯣꯞꯄꯒ ꯋꯥꯔꯤ ꯁꯥꯟꯅꯕꯁꯨ ꯇꯥꯕ ꯅꯨꯡꯉꯥꯏꯇꯦꯀꯣ
ꯑ ꯃꯥꯅꯦ ꯃꯥꯅꯦ
ꯑꯗꯨꯒꯤ
ꯑꯗꯣ ꯀꯥꯟ ꯀꯥꯟꯗꯤ ꯀꯥꯟꯅꯕ꯭ꯔꯥ
ꯍꯥꯥ
ꯑꯁꯤꯁꯦ ꯇꯧꯕꯁꯦ ꯕꯤꯅꯤꯐꯤꯠꯇꯤ ꯂꯩꯕ꯭ꯔꯥ ꯍꯥꯏꯕ
ꯍꯣꯏ ꯕꯦꯅꯤꯐꯤꯠ ꯂꯩꯌꯦ ꯑꯗꯣ ꯁꯤꯒꯤ ꯋꯥꯔꯤ ꯁꯥꯒꯅꯨ ꯍꯥꯏꯕꯅꯦ
ꯅꯨꯡꯁꯤꯕꯁꯨ ꯁꯥꯕ ꯌꯥꯗꯦ ꯍꯥꯏ ꯀꯔꯤꯒꯤꯅꯣ ꯈꯪꯗꯦ ꯑꯁ
ꯅꯨꯡꯁꯤꯕ ꯋꯥꯔꯤꯁꯨ ꯁꯥꯕ ꯌꯥꯗꯦ ꯍꯥꯏꯕ꯭ꯔꯣ
ꯑꯧ ꯌꯥꯗꯦ ꯍꯥꯏꯌꯦ
ꯀꯔꯤ ꯋꯥꯔꯤ ꯁꯥꯎ ꯍꯥꯏꯕ꯭ꯔꯣ
ꯑꯗꯨꯅꯦ ꯈꯪꯗꯦ ꯑꯗꯨꯝ ꯈꯜꯂꯒ ꯈꯜꯂꯒ ꯇꯧꯕꯅ ꯌꯥꯝ ꯋꯥꯏꯑꯦꯕ ꯍꯛꯆꯥꯡꯗꯣ
ꯑꯗꯨꯅꯦ ꯎꯝ ꯅꯨꯡꯁꯤꯕ ꯋꯥꯔꯤ ꯁꯥꯒꯅꯨ ꯍꯥꯏꯔꯗꯤ ꯂꯨꯢꯍꯥ
ꯑꯗꯨꯅꯦ ꯃꯤꯡꯁꯨ ꯄꯟꯕ ꯌꯥꯗꯦ ꯍꯥꯏ ꯅꯨꯡꯁꯤꯕꯁꯨ ꯁꯥꯥꯕ ꯌꯥꯗꯦ ꯍꯥꯏ ꯀꯔꯤ ꯁꯥꯗꯣꯏꯅꯣ ꯈꯪꯗꯦ
ꯏꯁꯩ ꯁꯛꯄ ꯇꯥꯔꯦ ꯃꯩꯇꯩ ꯔꯥꯏꯝꯁ ꯃꯅꯤꯄꯨꯔꯤ ꯔꯥꯏꯝꯁ ꯁꯛꯀꯅꯤ ꯁꯩ ꯍ ꯂꯥꯞ ꯁꯣꯡꯒ ꯁꯛꯂꯛꯇꯅ ꯀꯠ ꯇꯧꯔꯛꯇꯅ
ꯎꯝꯍꯨꯝ ꯉꯁꯤ ꯌꯨꯝꯗ ꯂꯩꯒꯗ꯭ꯔꯣ
ꯌꯨꯝꯗ ꯂꯩꯒꯅꯤ ꯏꯔꯣꯏꯕ ꯆꯠꯁꯦ ꯍꯥꯏꯅ ꯄ꯭ꯂꯥꯟ ꯇꯧꯕꯅꯦ ꯑꯗꯣ ꯄ꯭ꯂꯥꯟ ꯀꯦꯟꯁꯦꯜ ꯑꯣꯏꯔꯦ
ꯑꯁ ꯀꯅꯥ ꯀꯅꯥ ꯆꯠꯇꯣꯏꯕ
ꯑꯩꯈꯣꯏ ꯏꯃꯥꯟꯅꯕꯤ ꯈꯣꯏꯒ
ꯑꯁ ꯅꯨꯡꯉꯥꯏꯅꯦ ꯃꯧ ꯑꯣꯏꯔꯁꯨ
ꯅꯨꯡꯉꯥꯏꯊꯣꯛꯇ꯭ꯔꯗꯤ ꯁꯨꯇꯤ ꯃꯇꯝꯁꯤꯗ ꯅꯨꯡꯉꯥꯏꯊꯣꯛꯇ꯭ꯔꯗꯤ ꯑꯩꯁꯨ ꯑꯁꯤꯁ ꯗꯦꯠ ꯋꯥꯟ ꯇꯨ ꯂꯥꯛꯑꯗꯤ ꯑꯃꯨꯛꯀ ꯁ꯭ꯀꯨꯜ ꯆꯠꯂꯅꯤꯕ
ꯑꯣꯖꯥꯔꯣ ꯅꯠꯇ꯭ꯔꯒ ꯇꯝꯃꯤꯕꯣ
ꯑꯣꯖꯥꯅꯦ
ꯑꯣ ꯑꯣ ꯑꯣ ꯐꯩꯅꯦ ꯑꯗꯨꯗꯤ
ꯑꯁ ꯄ꯭ꯔꯥꯏꯚꯦꯠ ꯁ꯭ꯀꯨꯜꯒꯤ ꯑꯣꯖꯥ ꯇꯧꯔꯒ ꯌꯥꯝ ꯂꯨꯔꯤꯅꯦ ꯏꯃꯨꯡ ꯁ ꯆꯦꯔ ꯁꯇꯨꯗꯦꯟ ꯁꯦꯟꯅꯁꯤꯔꯥ
ꯅꯣꯏ ꯅꯦꯝꯕꯣꯛ ꯈꯣꯏꯗꯤ ꯂꯩꯗ꯭ꯔꯣ ꯍꯧꯖꯤꯛ
ꯂꯩꯌꯦ ꯑꯗꯨ ꯑꯣꯏꯔꯁꯨ ꯑꯩꯅ ꯌꯨꯝ ꯑꯥ ꯋꯥꯏꯁꯤꯠ ꯆꯠ ꯆꯠꯄ
ꯃꯥꯅꯦ ꯃꯥꯅꯦ ꯑꯗꯨꯗꯤ ꯑꯁꯤꯒꯨꯝꯕ ꯀꯣꯜ ꯇꯧꯕ ꯁꯤꯒꯨꯝꯕ ꯇꯧꯁꯦ ꯀꯩꯁꯨ ꯍꯥꯏꯕꯤꯔꯣ
ꯍꯥꯏ ꯈꯪꯗꯦ ꯇꯧꯃꯜꯂꯗꯤ ꯍꯥꯏꯔꯛꯀꯗ꯭ꯔꯥ ꯑꯗꯨꯒꯤ ꯑꯩꯅ ꯃꯩ ꯈꯪꯍꯟꯅꯤꯡꯗꯕꯒꯤ ꯑꯗꯨꯝ ꯆꯠꯄ
ꯑꯗꯨꯗꯤ ꯅꯣꯏ ꯅꯨꯄꯥꯗꯤ ꯈꯪꯕ꯭ꯔꯣ
ꯈꯪꯉꯦ
ꯑꯥ
ꯑꯩ ꯅꯨꯄꯥꯗꯤ ꯈꯪꯉꯦ ꯑꯗꯨ ꯑꯣꯏꯔꯁꯨ ꯃꯥ ꯃꯃꯥꯡꯗꯗꯤ ꯋꯥꯔꯤ ꯁꯥꯟꯅꯗꯦ ꯑꯁ ꯃꯥꯗꯤ ꯑꯗꯨꯝ ꯑꯁꯤꯒꯨꯝꯕꯗ ꯏꯟꯇꯔꯦꯁ ꯂꯩꯇꯕꯅꯤ
ꯎꯝ ꯑꯩꯅ ꯏꯆꯦ ꯑꯁꯤꯗꯁꯨ ꯂꯩꯌꯦꯕ ꯏꯆꯦꯗ ꯏꯕꯥꯅꯤ ꯁꯅꯁꯦ ꯑꯇꯣꯞꯄꯗ ꯁꯅꯥꯕꯗ ꯏꯀꯥꯏꯌꯦꯦ ꯋꯥꯔꯤꯁꯤ ꯂꯩꯇꯦ ꯍꯥꯏꯔꯒ ꯑꯁ ꯑꯗꯨꯒꯨꯝꯕꯗ ꯇꯜꯂꯦ ꯑꯩꯁꯨ ꯃꯥꯁꯨ ꯇꯧꯗꯦ ꯃꯥꯁꯨ ꯐ꯭ꯔꯤ ꯂꯩꯕꯅꯦꯕ ꯃꯥꯗꯤ ꯋꯥꯗꯣ ꯀꯌꯥ ꯉꯥꯡꯗꯕ ꯑꯗꯨꯒꯤ
ꯑꯣ ꯑꯗꯨ ꯌꯥꯏꯅ ꯅꯣꯏꯅꯕꯥꯅꯤ ꯈꯛꯇꯗꯤ ꯌꯥꯝ ꯋꯥꯔꯤ ꯥꯁꯥꯟꯅꯗ꯭ꯔꯁꯨ
ꯎꯝ
ꯀꯣꯜ ꯍꯦꯛꯇ ꯇꯧꯅꯤꯡꯉꯥꯏ ꯑꯩꯈꯣꯏꯒꯤ ꯄꯥꯠꯅꯔ ꯂꯩꯔꯗꯤ ꯌꯥꯔꯦꯕ ꯏꯊꯟꯗꯗꯤ ꯀꯣꯜ ꯇꯧꯕ ꯌꯥꯗꯕꯅꯤ ꯅ ꯀꯣ
ꯃꯥꯅꯦ ꯃꯥꯅꯦ ꯋꯥꯔꯤ ꯂꯩꯇꯕꯁꯨ ꯑꯁ ꯑꯩꯗꯤ ꯑꯗꯨꯝ ꯈꯜꯂꯨꯔꯒ ꯌꯥꯝ ꯅꯣꯡꯅꯤꯡꯉꯦ
ꯎꯝ ꯑꯗꯨꯝ ꯏꯟꯇꯔꯦꯁ ꯂꯩꯔꯛꯀꯅꯤꯗ
ꯑꯁ ꯑꯩ ꯃꯔꯛ ꯃꯔꯛꯇ ꯏꯟꯇꯔꯦꯁ ꯂꯩꯇꯦ ꯑꯁ ꯇꯣꯛꯊꯣꯔꯑꯁꯤꯅ ꯑꯗꯨꯝ ꯈꯟꯅꯦ ꯑꯩ
ꯑꯗꯣ ꯀꯩꯅꯣ ꯀ꯭ꯔꯤꯗꯤꯠ ꯐꯪꯗꯕꯒꯤꯅꯦ
ꯑꯝꯍꯝ
ꯐ꯭ꯔꯤꯗꯤ ꯐꯡꯈ꯭ꯔꯗꯤ ꯍꯦꯟꯅ ꯍꯦꯟꯅ ꯏꯟꯇꯔꯦꯁꯇ ꯀꯥꯔꯛꯀꯅꯤ
ꯐꯪꯗꯤ ꯐꯪꯉꯕꯣ ꯅ
ꯐꯪꯗ꯭ꯔꯤꯌꯦ
ꯍꯣꯏ ꯀꯨꯏꯔꯦꯅꯤꯅ ꯍꯞꯇꯥ ꯑꯃ ꯍꯦꯜꯂꯦ ꯍꯥꯏꯔꯒ
ꯑꯩꯅ ꯐꯖꯅ ꯇꯧꯗꯕ
ꯑꯣ
ꯑꯩꯅ ꯐꯖꯅ ꯇꯧꯗꯕ ꯑꯗꯨꯒꯤꯅꯤ
ꯀꯌꯥꯗꯤ ꯇꯧꯕ꯭ꯔꯥ ꯅꯨꯃꯤꯠꯀꯤ
ꯑꯩꯗꯤ ꯅꯍꯥꯟꯅꯒꯤ ꯐꯥꯏꯚ ꯇꯥꯏꯝꯁ ꯑꯗꯨꯝ ꯐꯥꯏꯚ ꯐꯥꯏꯚꯅꯦꯕꯀꯣ
ꯅꯨꯃꯤꯠꯀꯤꯔꯣ
ꯑꯥ
ꯎꯝ
ꯑꯗꯨꯒꯤ ꯇꯧꯔꯒ
ꯑꯩ ꯉꯔꯥꯡꯗꯣ ꯇꯔꯥꯒꯨꯝꯕ ꯇꯧꯔꯝꯒꯅꯤ
ꯑꯣꯁ ꯅꯪꯒꯤꯗꯤ ꯌꯥꯝ ꯆꯠꯂꯝꯅꯤ ꯑꯗꯣ ꯁꯝꯃꯤꯠ ꯇꯧꯔꯣꯅ
ꯁꯝꯃꯤꯠ ꯇꯧꯗ꯭ꯔꯁꯨ ꯌꯥꯕ꯭ꯔꯥ
ꯎꯝ ꯁꯝꯃꯤꯠ ꯇꯧꯗꯕꯅꯦ ꯁꯃꯤꯠ ꯇꯧꯔꯒ ꯃꯣꯏꯅ ꯍꯌꯦ ꯍꯣꯔꯦꯟ ꯋꯥꯆꯦꯞꯇ ꯔꯣꯜꯁꯨ ꯍꯥꯏꯕꯤꯒꯦ
ꯑꯩꯁꯨ ꯈꯪꯗꯦ ꯏꯃꯥꯟꯅꯕꯤꯅ ꯇꯧꯁꯦ ꯍꯥꯏꯔꯒ ꯉꯔꯥꯡ ꯈꯛꯇ
ꯅꯃꯥꯟꯅꯕꯤꯗꯣ ꯍꯦꯛꯇ ꯀꯣꯜ ꯇꯧꯕꯅ
ꯏꯕꯥꯅꯤꯗꯤ ꯇꯧꯋꯦ
ꯑꯝ
ꯅꯃꯥꯟꯅꯕꯤꯗꯣ ꯋꯥꯔꯤ ꯁꯥꯔꯒ ꯒ꯭ꯌꯥꯟ ꯇꯥꯍꯜꯂꯣ ꯍꯥꯏꯌꯣ ꯑꯩ ꯍꯣꯔꯦꯟ ꯅꯪꯉꯣꯟꯗ ꯐꯖꯅ ꯍꯥꯏꯕꯤꯒꯦ
ꯁꯤꯗꯗꯤ ꯋꯥꯔꯤ ꯁꯥꯟꯅꯕ ꯅꯨꯡꯉꯥꯏꯇꯕꯅꯤꯅꯀꯣ ꯃꯣꯏꯒꯤꯗꯣ ꯅꯪ ꯍꯧꯖꯤꯛꯇꯤ ꯅꯣꯏ ꯅ ꯅꯃꯥ ꯅꯄꯥꯈꯣꯏꯒ ꯄꯨꯟꯅ ꯂꯩꯕ꯭ꯔꯥ
ꯂꯥꯏꯇꯦ ꯏꯆꯦꯒ ꯂꯩꯌꯦ
ꯑꯣ
ꯏꯆꯦꯒ ꯏꯕꯥꯅꯤ ꯂꯩꯌꯦ
ꯍꯣꯏ ꯐꯖꯅ ꯐꯖꯅ ꯀꯣꯂꯦꯖ ꯀꯥꯔꯒ ꯐꯖꯅ ꯀꯩꯅꯣ ꯇꯧꯋꯣ ꯌꯨꯝꯗꯤ ꯉꯟꯅ ꯄꯥꯜꯂꯅꯨ
ꯎꯝ
ꯒ꯭ꯌꯥꯟ ꯒ꯭ꯌꯥꯟ ꯇꯥꯔꯒꯅ ꯐꯔꯕꯅꯦ ꯄꯥꯟꯗ꯭ꯔꯤ ꯑꯧ ꯑꯩꯈꯣꯏ ꯅꯨꯄꯤꯗꯤ ꯒ꯭ꯌꯥꯟ ꯇꯥꯗꯕꯅꯦ ꯃꯁꯥ ꯃꯁꯥꯗ ꯄꯥꯟꯗ ꯐꯥꯎ
ꯉꯔꯥꯡꯗꯣ ꯑꯩ ꯀꯣꯜ ꯇꯧꯃꯟꯕꯒꯤ ꯏꯆꯦꯅ ꯇꯣꯛꯊꯣꯛꯑꯣ ꯍꯥꯏ
ꯅꯪ ꯅꯌꯥꯡ ꯌꯥꯝ ꯀꯥꯡꯉꯅꯤ ꯋꯥ ꯉꯥꯡꯃꯟꯕꯒꯤ ꯇꯣꯛꯊꯣꯛꯑꯣ ꯍꯥꯏ
ꯅꯌꯥꯝ ꯀꯪꯕꯗꯤꯎ ꯂꯥꯏꯔꯤꯌꯦꯗ
ꯑꯩꯅ ꯅꯣꯡꯃꯟ ꯅꯣꯡꯃꯟ ꯅꯣꯡꯃꯟ ꯑꯍꯥꯟ ꯅꯍꯥꯟ ꯉꯔꯥꯡꯗꯣ ꯇꯧ ꯐꯥꯔꯁꯗꯦ ꯇꯧꯕꯗꯣ
ꯎꯝ
ꯑꯦꯍ ꯂꯣꯏ ꯄꯤꯒꯦ ꯇꯥꯞꯅꯤ ꯏꯃꯥꯟꯅꯕꯤꯒꯩ ꯏꯕꯥꯅꯤ ꯇꯧꯕ ꯃꯥꯁꯨ ꯐꯥꯔꯁ ꯇꯥꯏꯝ ꯇꯧꯕ ꯑꯩꯁꯨ ꯐꯥꯔꯁ ꯇꯥꯏꯝ ꯇꯧꯕ ꯑꯗꯨꯒꯤ ꯍꯩ ꯅꯣꯛꯄꯗꯣ ꯅꯣꯛꯄꯗꯣ ꯅꯣꯛꯄꯗꯣ ꯂꯣꯏꯔꯦ
ꯃꯩꯇꯩꯂꯣꯟꯗ ꯋꯥꯔꯤ ꯁꯥꯟꯅꯕꯅꯤꯅꯀꯣ
ꯑꯗꯨꯅꯦ
ꯏꯃꯥꯟꯅꯕꯤ ꯏꯕꯥꯅꯤꯁꯨ ꯑꯃ ꯑꯃ ꯑꯃ ꯑꯗꯨꯝ ꯇꯧꯔꯤꯅꯦ
ꯎꯝ
ꯑꯩꯅ ꯇꯧꯔꯛꯄ ꯑꯃꯅ ꯇꯧꯔꯛꯄ ꯀꯣꯛ ꯄꯥꯏꯗ꯭ꯔꯗꯤ ꯑꯃꯨꯛ ꯀꯛ ꯏ ꯀꯥꯕ
ꯑꯗꯨꯅꯦ ꯑꯩꯁꯨ ꯃꯥꯁꯨ ꯄꯥꯏꯈꯠꯇꯕ ꯃꯇꯝ ꯂꯩ ꯍꯥꯢꯌꯦ
ꯑꯣ
ꯍꯣꯅꯦꯒꯤ ꯃꯦꯟ ꯇꯥꯗꯦ
ꯄꯥꯏꯈꯠꯇꯕ ꯌꯥꯗꯕꯅꯦ ꯄꯥꯏꯈꯠꯀꯦꯗꯕꯅꯦ ꯀꯟꯐꯥꯔꯝ ꯇꯧꯔꯒ ꯀꯣꯜ ꯇꯧꯒꯗꯕꯅꯦ
ꯑꯣ
ꯀꯣꯜ ꯇꯧꯗ꯭ꯔꯤꯉꯩꯗ
ꯑꯣ
ꯍꯟꯗꯛ ꯅꯪ ꯀ꯭ꯂꯥꯁ ꯇꯨꯌꯦꯜꯞ ꯀꯥꯔꯕ꯭ꯔꯥ ꯍꯟ ꯅꯦꯛꯁ ꯏꯌꯥꯔ ꯊꯥꯟꯉꯩꯔꯥ
ꯑꯧ ꯅꯦꯛꯁ ꯌꯔ ꯊꯥꯅꯤꯡꯉꯥꯢ
ꯎꯝ ꯐꯩꯌꯦꯅꯦ
ꯑꯁ ꯀꯗꯥꯢꯗꯒꯤ ꯁꯥꯏꯟꯁ ꯏꯁꯇ꯭ꯔꯤꯝ ꯂꯧꯔ ꯂꯥꯢꯔꯤꯛ ꯄꯥꯅꯤꯡꯉꯥꯢ ꯑꯁ ꯇꯟꯕꯒꯤ
ꯑꯣ ꯃꯦꯠꯂꯦ ꯀꯣꯠ ꯂꯦꯡꯒꯣꯢꯁ ꯗ ꯇꯨꯗꯦ ꯄꯨꯛ ꯐꯖꯅ ꯀꯥꯔꯒ ꯁꯛꯁꯦꯁ ꯑꯣꯏꯔꯒ ꯌꯨꯝ ꯄꯥꯜꯂꯗꯤ ꯅꯨꯡꯉꯥꯏꯅ ꯂꯩꯊꯣꯛꯀꯅꯤꯅ
ꯑꯣ ꯑꯗꯨꯁꯨ ꯄ꯭ꯔꯦꯟ ꯅꯨꯄꯥꯒꯤ ꯃꯃꯥ ꯃꯄꯥꯗꯨꯅ ꯑꯗꯨꯁꯨ ꯔꯦꯁꯄꯦꯛ ꯇꯧꯕꯤꯌꯦꯕꯀꯣ
ꯑꯣꯑꯥꯥꯟ
ꯎꯝ
ꯑꯩꯈꯣꯏꯗꯤ ꯍꯟꯗꯛ ꯄꯨꯟꯁꯤꯒꯤꯗꯤ ꯂꯣꯏꯔꯦ ꯍꯥꯏꯕ ꯇꯥꯔꯦꯗ
ꯑꯦ ꯍꯦꯍꯦ ꯅꯆꯥ ꯑꯗꯨ ꯑꯗꯨ ꯑꯣꯏꯅ ꯁꯦꯝꯈ꯭ꯔꯣ
ꯑꯁ ꯏꯆꯥ ꯁꯦꯝꯅꯤꯉꯥꯏꯁꯨ ꯂꯨꯋꯦ ꯃꯤꯌꯝ ꯃꯥꯢ ꯑꯩꯈꯣꯢꯅ ꯁꯛꯁꯦꯁ ꯑꯣꯢꯗꯕꯅꯤꯅ ꯑꯩꯈꯣꯢꯅ ꯑꯩꯈꯣꯢ ꯏꯁꯥꯗꯒꯤ ꯄꯩꯁꯥ ꯊꯣꯛꯇꯕꯅꯤꯅ ꯏꯆꯥ ꯁꯛꯁꯦꯁ ꯑꯣꯢꯅꯤꯡꯉꯥꯢ ꯁꯦꯝꯅꯤꯡꯉꯥꯢꯁꯨ ꯌꯥꯝ ꯋꯥꯢꯌꯦ
ꯑꯍꯦ ꯍꯦꯍꯦꯍꯦ
ꯑꯈꯣꯏꯗꯤ ꯃꯤꯒꯨꯝꯅ ꯊꯕꯛ ꯄꯨꯡꯒ ꯁꯨꯕꯁꯨ ꯍꯩꯇꯦ
ꯑꯥ ꯐꯤ ꯁꯥꯕ ꯍꯩꯕ꯭ꯔꯥ
ꯀꯗꯥꯏꯗꯒꯤ ꯐꯤ ꯁꯥꯕ ꯕꯨ ꯍꯩꯕꯨ ꯍꯩꯔꯗꯤ ꯍꯤꯡꯅꯤꯡꯉꯥꯏꯗꯤ ꯀꯤꯔꯔꯣꯏꯗ
ꯑꫭ
ꯍꯩꯔꯝꯅꯦ ꯑ ꯉꯟꯅꯥ ꯉꯟꯅꯥ ꯌꯨꯝ ꯄꯥꯟꯕꯅꯤꯅ ꯀꯔꯤꯁꯨ ꯇꯝꯍꯧꯗ꯭ꯔꯥꯒ ꯄꯥꯟꯕꯅꯤꯅ
ꯑꯥ ꯑꯣꯖꯥ ꯇꯧꯔꯤꯁꯤꯗꯤ ꯁꯤ
ꯑꯁ ꯁꯤꯅꯗꯤ ꯀꯣꯟꯅꯗꯦꯗ ꯑꯗꯨꯝ ꯖꯁ꯭ꯠ ꯅꯦꯝꯁꯦꯛꯀꯤ ꯊꯧꯋꯦ ꯍꯥꯏꯕ ꯋꯥꯅꯦ ꯌꯥꯝ ꯑꯦꯛꯁꯄꯦꯟꯁꯤꯚ ꯑꯣꯏꯌꯦ
ꯈꯪꯗ꯭ꯔꯦ꯫
ꯍꯣꯏ ꯌꯥꯝ ꯂꯨꯋꯦ ꯒ꯭ꯌꯥꯟ ꯇꯥꯅ ꯅꯣꯏ ꯌꯨꯝ ꯄꯥꯟꯗꯕ ꯈꯣꯏꯗꯤ ꯒ꯭ꯌꯥꯟ ꯇꯥꯅ ꯂꯩꯌꯣ
ꯎꯝ꯫ ꯀꯤꯌꯦ ꯑꯩꯁꯨ ꯑꯁ
ꯍꯣꯏ ꯀꯤꯕꯗꯨꯅ ꯐꯔꯦ ꯀꯤ ꯗ꯭ꯔꯥꯗꯤ ꯀꯤꯗ꯭ꯔꯥꯗꯤ ꯇ꯭ꯔꯥꯏ ꯇꯧꯊꯣꯛꯅꯤꯡꯕꯅꯦꯕꯀꯣ
ꯎꯝ꯫
ꯏꯕꯥꯗꯨꯅ ꯐꯥꯔꯦ
ꯑꯩꯅ ꯑꯗꯨꯝ ꯀꯣꯜ ꯅꯨꯄꯥꯁꯤꯡ ꯇꯧꯕꯁꯦ ꯃꯣꯏꯅꯁꯨ ꯑꯗꯨꯝ ꯆꯠꯁꯤ ꯍꯥꯏ ꯑꯩꯅ ꯌꯥꯗꯕꯒꯤꯅꯦ
ꯌꯥꯗ꯭ꯔꯦꯍꯦ ꯅꯪ ꯆꯍꯤ ꯀꯌꯥꯗꯤ ꯁꯨꯔꯦ ꯍꯧꯖꯤꯛ
ꯍꯧꯖꯤꯛ ꯅꯥꯏꯟꯇꯤꯟ ꯔꯟꯅꯤꯡ ꯆꯠꯂꯤꯌꯦ ꯅꯥꯏꯟꯇꯤꯟ ꯁꯨꯒꯗꯧꯔꯦ ꯅꯥꯏꯟ
ꯎꯃꫭꯔꫭꯛ ꯃꯍꯤ ꯉꯥꯟꯂꯤ ꯉꯥꯟꯂꯤ ꯉꯥꯟꯂꯤ ꯌꯥꯝ ꯉꯥꯟꯂꯤ
ꯎꯝ꯫
ꯐꯖꯅꯥ ꯀꯣꯂꯦꯖ ꯆꯠꯊꯣꯛꯔꯒ ꯂꯣꯏꯔꯒ ꯊꯕꯛ ꯏꯪꯀ ꯐꯪꯉꯒ ꯂꯨꯍꯣꯡꯂꯗꯤ ꯃꯤꯅꯁꯨ ꯔꯦꯁꯄꯦꯛ ꯑꯣꯏꯑꯦ ꯅꯆꯥ ꯌꯣꯛꯄꯁꯨ ꯅꯨꯡꯉꯥꯏꯒꯅꯤ
ꯎꯝ꯫
ꯅꯪꯒꯤ ꯅꯥꯅꯦꯕꫭꯛ ꯅꯥꯀꯨꯕꫭꯛꯅꯁꯨ ꯔꯦꯁꯄꯦꯛ ꯇꯧꯒꯅꯤ
ꯃꯥꯅꯦ ꯃꯥꯅꯦ
ꯌꯨꯝ ꯉꯟꯅꯥ ꯄꯥꯟꯕ ꯍꯥꯏꯕꯗꯤ ꯀꯔꯤꯁꯨ ꯐꯥꯕ ꯂꯩꯇꯦ꯫
ꯎꯝ꯫
ꯐꯪꯗ꯭ꯔꯦꯗꯥ
ꯍꯥꯏꯗꯦ
ꯗꯤ ꯑꯩꯈꯣꯏꯒꯤꯗꯤ ꯐꯠꯇꯕ ꯉꯥꯛꯇꯅꯦ ꯐꯥꯕ ꯂꯩꯇꯦ꯫
ꯅꯨꯄꯤꯒꯤ ꯂꯩꯕꯥꯛ ꯁꯦ ꯈꯪꯗ꯭ꯔꯦ꯫
ꯅꯨꯄꯤꯒꯤ ꯂꯩꯕꯥꯛꯁꯦ ꯐꯥꯕꯁꯨ ꯂꯩꯇ꯭ꯔꯦ꯫ ꯑꯗꯣ ꯑꯃꯨꯛꯀ ꯑꯃꯨꯛ ꯀꯥ ꯑ ꯍꯣꯔꯦꯟ ꯉꯍꯥꯛ ꯂꯩꯔꯒ ꯃꯦꯁꯦꯁ ꯆꯦꯠ ꯇꯧꯔꯒ ꯀꯣꯜ ꯇꯧꯅꯁꯦ ꯀꯣ
ꯑ ꯑ ꯍꯧꯖꯤꯛ ꯑꯗꯨꯝ ꯊꯥꯝꯕ ꯌꯥꯕ꯭ꯔꯥ ꯑꯩꯅ ꯎꯝ ꯃꯥ
ꯑꯥꯎ ꯊꯥꯝꯕ ꯌꯥꯔꯦ ꯅꯪ ꯎꯝ ꯊꯥꯝꯕ ꯌꯥꯔꯦ ꯑꯩ ꯎꯝ ꯅꯪꯒꯤꯗꯣ
ꯑꯥ
ꯑꯥ ꯅꯪꯒꯤꯗꯣ ꯁ꯭ꯀ꯭ꯔꯤꯟ ꯁꯣꯠ ꯇꯧꯔꯒ ꯑꯩꯉꯣꯟꯗ ꯋꯥꯠꯁꯆꯦꯞꯇ ꯐꯣꯇꯣ ꯊꯥꯔꯛꯑꯣ
ꯑꯣ ꯑꯣ
ꯍꯧꯖꯤꯛꯀꯣ
ꯑꯥ ꯎꯝ ꯎꯝ
ꯐꯔꯦ ꯐꯔꯦ